ꯇꯥꯕ꯭ꯔꯥ ꯀꯔꯤ ꯇꯧꯕ꯭ꯔꯣ
ꯀꯔꯤꯁꯨ ꯇꯧꯗ‌ꯦ ꯅꯪꯗꯤ
ꯑꯈ‌ꯣꯏꯗꯤ ꯆꯥꯔꯒ ꯂꯩꯌ‌ꯦ
ꯀꯔꯤ ꯆꯥꯕ꯭ꯔꯣ
ꯆꯤꯞꯁ ꯆꯥꯎꯋꯦ
ꯀꯔꯤꯒꯤ ꯆꯤꯞꯁ
ꯑꯁꯨ ꯃꯤꯡꯗꯤ
ꯀꯔꯤꯒꯤ ꯀꯥꯡꯗꯕ꯭ꯔ
ꯑꯩ ꯀ‌ꯣ ꯀꯣꯔꯤꯌꯥꯒꯤꯔꯥ ꯑ ꯀꯣꯔꯤꯌꯥꯒꯤꯅ‌ꯦ
ꯑ ꯀꯅꯥꯅ ꯂꯩꯕꯤꯕ꯭ꯔꯣ
ꯑꯩꯒꯤ ꯕꯣꯏ ꯐ꯭ꯔꯦꯟꯅꯥ ꯃꯥꯗꯤ ꯁꯥꯎꯠ ꯀꯣꯔꯤꯌꯥꯗ ꯂꯩꯌꯦ ꯑꯩꯒꯤ ꯕꯣꯏꯐ꯭ꯔꯦꯟꯅ ꯄꯤꯌꯦ
ꯑꯦꯍ‌ꯦ ꯅꯨꯡꯉꯥꯏꯅ‌ꯦꯌ
ꯈꯣꯏ
ꯑꯩꯗꯤ ꯂꯩꯇꯦ ꯑꯩꯕꯨꯁꯨ ꯄꯤꯔ‌ꯣ
ꯅꯪ ꯀꯣꯔꯤꯌꯟ ꯕꯣꯏ ꯐ꯭ꯔꯦꯟ ꯄꯥꯝꯕ꯭ꯔꯥ
ꯄꯥꯝꯃꯦ ꯑꯩꯁꯨ ꯄꯤꯔ‌ꯣ
ꯎ ꯄꯤꯒꯦ ꯑꯩꯒꯤꯗꯤ ꯁꯥꯎꯠ ꯀꯣꯔꯤꯌꯥ ꯁꯥꯎꯠ ꯀꯣꯔꯤꯌꯥꯅꯦ
ꯍꯥ
ꯑꯩꯒꯤ ꯕꯣꯏ ꯐ꯭ꯔꯦꯟꯗꯤ ꯁꯥꯎꯠ ꯀꯣꯔꯤꯌꯥ ꯀꯣꯔꯤꯌꯥꯗ ꯂꯩꯌ‌ꯦ ꯎꯝ
ꯍꯥ
ꯇꯥꯗꯦ
ꯇꯥꯏꯌꯦ ꯇꯥꯏꯌꯦ ꯍꯥꯏꯔꯣ
ꯑꯩꯒꯤ ꯑꯩꯒꯤ ꯕꯣꯏ ꯐ꯭ꯔꯦꯟꯗꯨ ꯁꯥꯎꯠ ꯀꯣꯔꯤꯌꯥ ꯂꯩꯌ‌ꯦꯑꯥꯕ
ꯀꯔꯤ ꯇꯧꯕ꯭ꯔ ꯃꯥ
ꯃꯥꯗꯤ ꯗꯣꯛꯇꯔꯅꯦ
ꯑꯦꯏ ꯅꯪ
ꯍꯣꯏ
ꯀꯔꯤ ꯄꯨꯔꯛꯇꯨꯏꯔ‌ꯣ ꯅꯪ ꯑꯩꯒꯤ ꯂꯩꯇ‌ꯦ
ꯑꯩꯥ ꯄꯤꯒꯦꯀꯣ ꯅꯪꯉꯨ ꯅꯪꯕꯨꯨ
ꯍꯣꯏ ꯊꯤꯔꯣ
ꯎꯝ ꯀꯩꯒꯤ ꯅꯨꯄꯥ ꯅꯪ ꯄꯥꯝꯃꯦ
ꯅꯨꯄꯥꯗꯨꯀꯣ
ꯎꯝ
ꯎꯝ ꯑꯩꯗꯤ ꯑꯥ ꯅꯨꯄꯥꯗꯨ ꯑꯥ ꯆꯥꯎꯕꯗꯣ ꯄꯥꯝꯃꯦ
ꯑꯣ
ꯑꯃ ꯐꯠꯇ
ꯃꯥꯒꯤ ꯀꯦꯔꯦꯛꯇꯔ ꯗꯤ
ꯃꯥꯒꯤ ꯀꯦꯔꯦꯛꯇꯗꯤ ꯃꯤ ꯐꯥꯕꯗꯣ ꯃꯤ ꯑ ꯐꯕꯖ
ꯍꯥ
ꯎꯝ ꯑꯩꯁꯨ ꯅꯪ ꯑ ꯅꯪ ꯍꯧꯖꯤꯛ ꯀꯔꯤ ꯇꯧꯕ꯭ꯔꯣ
ꯑꯩ ꯍꯧꯖꯤꯛ ꯇꯨꯝꯔꯒ ꯂꯩꯥꯌꯦ
ꯑꯣ ꯀꯅꯥ ꯀꯅꯥ ꯂꯩꯌꯦ꯫
ꯅꯪꯗꯤ
ꯀꯅꯥ ꯀꯅꯥ ꯂꯩꯌꯦ
ꯑꯩ ꯑꯗꯨꯒ ꯎꯗꯦ ꯑꯗꯨꯒ ꯑꯩꯒꯤ ꯏꯃꯥꯟꯅꯨꯕꯤ ꯅꯨꯞ ꯅꯨꯄꯤ ꯑꯃ ꯀꯣ
ꯎꯝ
ꯃꯥ ꯃꯁꯛ ꯌꯥꯝ ꯐꯖꯩꯌꯦ ꯃꯥꯒꯤ ꯁꯝꯁꯨ ꯐ꯫ ꯐꯖꯩꯌꯦ ꯑꯗꯨꯒ ꯃꯥꯗꯤꯀꯣ
ꯎꯝ ꯍꯣꯏ
ꯕꯣꯏ ꯕꯣꯏ ꯐ꯭ꯔꯦꯟꯁꯨ ꯂꯩꯌꯦ꯫
ꯑꯪꯒꯣ ꯅꯨꯡꯉꯥꯏꯌꯦ꯫
ꯑꯣꯏ ꯑꯗꯨ ꯃꯗꯨ꯫
ꯎꯝ꯫
ꯎꯝ꯫ ꯑꯪ ꯀꯨꯖꯤꯔꯥ꯫ ꯃꯁꯛꯁꯨ ꯌꯥꯝ ꯐꯖꯩꯌꯦ꯫
ꯑꯣ꯫
ꯑꯗꯨꯒ ꯃꯗꯨ ꯌꯥꯝ ꯏꯀꯥꯏꯌꯦ ꯌꯥꯝ ꯏꯀꯥꯏꯌꯦ ꯃꯗꯨ꯫
ꯃꯠ ꯀꯅꯥ꯫
ꯑꯩꯒꯤ ꯏꯃꯥꯟꯅꯕꯤꯗꯣ꯫
ꯑꯣ ' '꯫
ꯑꯝ ꯅꯪꯒ ꯆꯞ ꯃꯅꯩꯌꯦ꯫
' ' ꯍꯥꯥ ꯀꯩ꯫
ꯅꯪꯕꯨ ꯆꯞ ꯃꯥꯟꯅꯏꯕ
ꯑꯗꯨꯗꯤ ꯑꯩ ꯈꯪꯗꯦꯕ ꯅꯪ ꯀꯔꯤ ꯍꯥꯏ ꯑꯩ ꯈꯪꯗꯦ꯫ ' '
ꯈꯪꯉꯣ꯫
ꯑꯩꯒꯤ ꯃꯅꯤꯄꯨꯔꯤꯗꯤ ꯌꯥꯝ ꯄꯣꯔ ꯇꯧꯋꯦ꯫ ꯑꯩꯁꯨ ꯍꯥꯏꯔꯤꯒꯥꯏ ꯈꯪꯗꯤ꯫ ꯀꯔꯤ ꯀꯔꯤꯁꯨ ꯍꯥꯏ ꯈꯪꯗꯦ꯫ ' ' ꯑꯩꯅ ꯍꯥꯏꯕꯗꯨ ꯑꯩꯁꯨ ꯈꯪꯗꯦ ꯀꯦꯟ ꯇꯥꯗꯦ ꯑꯩ꯫ ꯑꯗꯨꯒ ꯌꯥꯝ ' ' ꯑ꯫
ꯀꯔꯤꯃꯥꯏ ꯈꯪꯕ꯭ꯔ ꯑꯗꯨꯗꯤ꯫
ꯑꯦ ꯑ ꯑꯩꯁꯨ ꯈꯪꯗꯦ꯫ ꯐꯤꯁꯇꯥꯗ ꯍꯥꯏꯌꯦ꯫
ꯀꯅꯥꯅ ꯅꯪꯕꯨ ꯇꯥꯛꯄꯤꯕ꯭ꯔꯣ꯫
ꯑꯥꯏ꯫ ꯑꯩꯅ ꯑ ꯎꯝ꯫ ꯑ ꯑꯩ ꯑꯩꯁꯨ
ꯅꯪꯁꯨ ꯀꯔꯤ
ꯈꯪꯗꯦ ꯑꯩ ꯈꯪꯗꯦ ꯀꯔꯤꯁꯨ ꯍꯥꯏꯔꯑꯏ ꯈꯪꯗꯦ ꯅꯪ ꯇꯣꯄꯤꯛꯁꯇꯔ ꯇꯧ
ꯑꯗꯨꯗꯤꯀꯣ꯫
ꯍꯣꯏ
ꯅꯪ ꯍꯌꯦꯡ ꯀꯔꯤ ꯇꯥꯎꯒꯦꯔꯣ
ꯎꯝ ꯍꯌꯦꯡꯗꯤ ꯀ꯭ꯂꯥꯁ ꯂꯩꯌꯦ
ꯄꯨꯡ ꯀꯌꯥꯗ
ꯑꯣ ꯅꯥꯏꯟ ꯊꯥꯔꯇꯤꯗ
ꯆꯠꯀꯦꯔꯥ꯫
ꯍꯣꯏ ꯀ꯭ꯂꯥꯁ ꯇꯦꯁꯁꯨ ꯌꯥꯝꯗꯤꯌꯦ ꯑꯗꯨꯒ ꯑꯩ ꯇꯨꯝꯈꯜ ꯇꯨꯝꯋꯂꯤꯌꯦ
ꯎꯝ
ꯅꯪꯗꯤ
ꯇꯨꯝꯕ ꯌꯨꯡ ꯅꯨꯡꯉꯥꯏꯕ꯭ꯔꯣ
ꯅꯨꯡꯉꯥꯏꯇꯦꯕ ꯑꯩꯥꯒꯤ ꯃꯀꯣꯛꯁꯨ ꯁꯥꯏ
ꯄꯔꫭ
ꯑ ꯑꯩ ꯄꯅꯤꯗꯦ ꯄ ꯕꯨꯛ ꯑꯣꯄꯟ ꯇꯧꯔꯦꯒ ꯑꯩ ꯃꯀꫭꯛꯇꯤ ꯔꯥꯎꯟ ꯔꯥꯎꯟ ꯔꯥꯎꯟ ꯇꯥꯏ
ꯑꯗꯨꯗꯤ ꯌꯣꯛꯀ꯭ꯔꯤ ꯇꯧꯒꯔ ꯇꯨꯡꯁꯨ ꯇꯨꯅꯤꯡꯗꯦ ꯂꯥꯏꯔꯤꯛꯁꯨ ꯄꯥꯅꯤꯡꯗꯦ
ꯈꯪꯗꯦ ꯑꯩꯗꯤ ꯅꯪ ꯅꯪ ꯃꯦꯗꯤꯁꯤꯟ ꯄꯤꯌꯣ ꯄꯅꯤꯕꯒꯤ ꯍꫭꯏ ꯇꯥꯛ ꯄꯤꯌꯣ
ꯍꯇꯛ ꯂꯤꯁꯤꯡ ꯇꯔꯥ ꯄꯤꯔꯣ ꯑꯩꯥꯏ ꯄꯤꯒꯦ
ꯍꯦ ꯍꯥꯏ ꯄꯤꯒꯦ ꯀꯅꯕꯨ ꯁꯦꯟꯠ ꯇꯧꯕꯤꯒꯦ
ꯍꯣꯏ ꯁꯦꯟꯌ ꯇꯧꯕꯤꯌꯣ
ꯑ ꯍꯣꯏ ꯍꯣꯏ ꯑꯌꯥ ꯂꯔꯤꯛ ꯁꯣ ꯄꯥꯅꯤꯡꯗꯦ ꯀꯃꯥꯏꯅ ꯇꯧꯁꯦ ꯑꯩꯁꯨ ꯈꯪꯗꯦ
ꯅꯪꯒꯤ ꯃꯅꯥꯛꯇ ꯀꯅꯥ ꯂꯩꯕ꯭ꯔꯣ
ꯃꯅꯥ ꯑꯒꯗꯤ ꯀꯩ ꯍꯥꯏ
ꯅꯦꯡꯒꯤ ꯃꯅꯥ ꯇ ꯀꯣ
ꯍꯣꯏ
ꯀꯅꯥ ꯂꯩꯕ꯭ꯔꯣ ꯍꯥꯏꯕ
ꯀꯅꯥ ꯂꯩꯕ꯭ꯔꯣ
ꯑꯥꯏ ꯈ ꯇꯜꯂꯤ
ꯅ ꯑꯩ ꯃꯤ ꯑꯃꯒꯤ ꯃꯥꯈꯪꯁꯦ ꯇꯥꯏꯑ
ꯅꯍꯥ ꯑꯗꯨꯗꯤ ꯑꯩꯒꯤ ꯗꯣꯛꯅꯦꯍ
ꯑꯣ ꯅꯪꯒꯤ ꯇꯣꯈ꯭ꯔꯥ
ꯍꯣꯏ
ꯅꯪ ꯄꯥꯝꯕ꯭ꯔꯗꯣ
ꯑꯣꯏ ꯇꯥꯟꯃꯦ
ꯀꯌꯥ ꯂꯩꯕ꯭ꯔꯣ
ꯑꯦ ꯑꯍꯨꯝꯗ
ꯑꯍꯣ
ꯍꯣꯏ
ꯑꯗꯨꯗ ꯀꯔꯤ ꯀꯔꯤ ꯀꯔꯤ ꯀꯔꯤ ꯄꯤꯕ꯭ꯔꯥ ꯃꯣꯏꯗꯤ ꯀꯔꯤ ꯆꯥꯕ ꯀꯔꯤ ꯄꯤꯕ꯭ꯔ
ꯑ ꯇꯥꯜ ꯄꯈ
ꯇꯎꯗꯥ ꯏꯁꯤꯡ ꯃꯤꯛꯁ ꯇꯧꯔꯒ ꯄꯤꯌꯦ
ꯅꯪꯒꯤ ꯗꯧꯗꯤ ꯗꯥꯜꯁꯨ ꯆꯥꯕ꯭ꯔ
ꯍꯣꯏ
ꯍꯣꯏ ꯍꯣꯏ ꯃꯤ ꯄꯦꯒ ꯆꯅꯤꯗꯦ
ꯆꯥꯅꯤꯡꯗꯦ ꯍꯥꯏꯕ꯭ꯔꯣ
ꯍꯣꯏ ꯎꯝ
ꯑ ꯑꯗꯨ ꯌꯦꯔꯨꯝꯒꯨꯝꯕꯗꯤ ꯄꯤꯕ꯭ꯔꯣ
ꯑꯦ ꯌꯔꯣꯝꯗꯤ ꯌꯥꯝ ꯀꯣꯁꯂꯤ ꯇꯧꯋꯦ ꯑꯗꯨꯒ ꯑꯩꯁ ꯄꯨꯁꯥꯁꯨꯂ
ꯎꯝ ꯎ ꯂꯩꯔꯝꯒꯤꯅꯤꯅꯤ ꯅꯪꯗꯤ ꯄꯩꯁꯥꯗꯤ
ꯑꯦꯀꯥꯎꯗ ꯋꯥꯟ ꯔꯨꯄꯤꯁ ꯈꯠꯇꯥ ꯂꯩꯌꯦ
ꯑꯦ ꯃꯆꯤꯟ ꯊꯤꯒꯅꯨ
ꯎꯝ ꯑꯩꯒ ꯍ ꯎꯝ ꯑꯣꯟꯅꯁ ꯇꯩꯋꯦ
ꯁꯁꯇꯦꯜ
ꯎꯝ ꯑꯪ ꯈꯪꯗꯦ ꯑꯗꯨꯗꯤꯀꯣ
ꯍꯥꯥ
ꯅꯪꯉꯣꯟꯗ ꯅꯪꯉꯣꯟꯗ ꯂꯩꯌꯦ ꯍꯩꯅ ꯃꯤꯅ
ꯅꯪꯁꯨ ꯑꯩꯈꯣꯏꯒꯤ ꯌꯨꯝꯗ ꯚꯤꯖꯤꯠ ꯇꯧꯑꯣꯀꯣ
ꯊꯧꯒꯦ ꯅꯪ ꯑꯩꯕꯨ ꯑꯆꯔꯤꯄꯣꯠ ꯄꯤꯒꯦꯔ
ꯍꯣꯏ ꯄꯤꯒꯦ ꯄꯤꯒꯦ
ꯎꯝ ꯑꯗꯨꯒ ꯀꯔꯤ ꯀꯔꯤ ꯄꯤꯕꯤꯔꯥ
ꯅꯪ ꯀꯔꯤ ꯆꯠꯅꯤꯡꯕ꯭ꯔꯥ
ꯑꯌꯥꯆ ꯄꯣꯠ
ꯑꯣ
ꯑꯆꯥ ꯄꯣ ꯇꯥꯡ ꯇꯥꯡꯕꯗꯨ
ꯑ ꯄꯨꯁꯥ ꯄꯨꯁꯥ ꯂꯩ ꯗꯦ ꯑꯗꯨꯒ ꯅꯪ ꯅꯪ ꯆꯥꯅꯤꯡꯗꯦꯒꯤ ꯑꯥꯏ ꯄꯤꯒꯦ
ꯍ ꯑꯩ ꯑꯩ ꯄꯨ ꯂꯧꯕꯒꯤꯅꯤꯀꯣ
ꯍꯣꯏ ꯕꯀꯤ ꯂꯔꯩꯒ ꯅꯪꯕꯨ ꯄꯤꯒꯦ
ꯍꯣꯏ ꯄ ꯁꯤ ꯍꯥꯏ
ꯎꯝ
ꯍꯥ
ꯍ
ꯇꯥꯕ꯭ꯔꯣ ꯅꯪ
ꯌꯥꯝ ꯋꯥꯏ
ꯀꯔꯤ ꯇꯧꯔꯒ ꯋꯥꯕꯅꯣ
ꯍꯥ
ꯇꯨꯝꯔꯒ ꯂꯩꯕ꯭ꯔꯣ
ꯍꯣꯏ ꯑꯗꯨꯒ ꯑꯩꯒꯤ ꯀꯣꯛꯇꯨ ꯌꯥꯝ ꯄꯦꯟ ꯇꯧꯋꯦ
ꯑꯣ ꯑꯗꯨꯗꯤ ꯋꯥꯛꯀꯤꯡꯒꯨꯝꯕꯁꯨ ꯆꯠꯂꯣ
ꯍꯣꯏ
ꯍꯧꯖꯤꯛ ꯆꯠꯂꯣ ꯌꯨꯝꯗ ꯂꯩ ꯂꯩꯔꯒ ꯇꯧꯒꯅꯣ
ꯍꯧꯖꯤꯛꯇꯤ ꯆꯥꯅꯤꯡꯗꯦ
ꯀꯔꯤꯒꯤ
ꯑ ꯑꯩꯒꯤ ꯏꯃꯥꯗ ꯑꯩꯒꯤ ꯏꯃꯥꯗꯤ ꯑꯩꯕꯨ ꯁꯇꯣ ꯁ꯭ꯀꯨꯜ ꯇꯥꯎꯒꯦ
ꯆꯩꯒꯔ
ꯍꯥ
ꯆꯩꯒꯤꯔꯣ ꯅꯪꯒꯤꯃꯅꯥ
ꯎꯝ ꯍꯣꯏ
ꯀꯔꯤꯒꯤ
ꯃꯥꯅ ꯂꯥꯏꯔꯤꯛ ꯄꯥꯎ ꯍꯥꯏꯌꯦ
ꯂꯥꯏꯔꯤꯛ ꯄꯥꯔꯣ ꯑꯗꯨꯗꯤ ꯑꯩꯒꯤ ꯑꯩꯕꯨ ꯋꯥꯔꯤ ꯁꯅꯥꯗꯨꯅ ꯂꯥꯏꯔꯤꯛ ꯄꯥꯔꯣꯅ
ꯎꯝ ꯑꯌꯥ ꯂꯥꯏꯔꯤꯛꯇꯤ ꯑꯣꯄꯦꯟ ꯇꯧꯔꯦꯀ ꯑꯩꯒꯤ ꯀꯣꯛꯇꯨ ꯌꯥꯝ ꯁꯥꯏ
ꯁꯕ꯭ꯔꯣ
ꯁꯥꯏꯌꯦ
ꯇꯦꯝꯄꯔꯦꯆꯔ ꯀꯌꯥ ꯂꯩꯕ꯭ꯔꯣ
ꯑꯩꯁꯨ ꯈꯪꯗꯦ ꯍꯟꯗ꯭ꯔꯦꯗꯅꯦ
ꯍꯟꯗꯦ ꯈꯛꯇ
ꯍ ꯍꯟꯗ꯭ꯔꯦꯠ ꯋꯥꯟ
ꯑꯗꯨꯗꯤ ꯅꯪ ꯂꯥꯏꯔꯤꯛ ꯄꯥꯅꯕꯒꯤ ꯅꯥꯕꯅꯤꯗ
ꯍꯣꯏ
ꯂꯔꯤꯛ ꯂꯄꯥ ꯄꯥꯏꯔꯗꯤ ꯗꯤꯀ꯭ꯔꯤꯁ ꯇꯧꯗꯣꯏꯅꯤ
ꯑ ꯂꯥꯏꯛꯁꯨ ꯄꯗꯦ
ꯇꯥꯏ ꯄꯒꯅ
ꯑ
ꯄꯥꯀꯅꯨ
ꯅ ꯅꯅꯥꯪꯁꯨꯨ ꯌꯥ ꯄꯀ
ꯑꯩꯁꯨ ꯌꯥꯝ ꯄꯥꯏꯑꯌꯦ
ꯎꯝ
ꯑꯩꯒꯤ ꯕꯨꯛꯁ ꯑꯃ ꯑꯩꯒꯤ ꯕꯨꯛꯁ ꯑꯃꯁꯨ ꯂꯩꯇꯦ ꯑꯗꯨꯒ ꯄꯥꯕ ꯄꯥꯏꯌꯦ
ꯑꯩꯁꯨ ꯇꯦꯛꯁꯕꯨꯛꯁꯨ ꯎ ꯂꯩ ꯂꯩꯇꯦ
ꯍꯣꯏ ꯅꯪꯅ ꯑꯆꯥꯄꯣꯠ ꯆꯥꯕ ꯂꯣꯏꯈ꯭ꯔꯦꯀꯣ ꯅꯪꯒꯤ ꯕꯨꯛ ꯂꯥꯎꯕꯒꯤ ꯄꯩꯁꯥꯗꯨꯣ ꯑꯩꯅ ꯑꯩꯪꯒꯤ ꯏꯃꯥꯕꯨ ꯍꯥꯏꯕꯤꯒꯦ
ꯅꯪꯁꯨ ꯍꯥꯏꯕꯤꯒꯤꯅꯨ
ꯍꯥꯏꯕꯤꯒꯦ
ꯑꯩꯁꯨ ꯅꯪ ꯅꯪꯒꯤ ꯏꯃꯥꯗ ꯍꯥꯏꯕꯤꯒꯦ
ꯑꯩꯗꯤꯕꯨ ꯀ ꯌꯥꯝ ꯂꯩꯌꯦ
ꯑꯃꯁꯨ ꯂꯤꯠꯇꯦ
ꯑꯩꯗꯤ ꯌꯥꯝ ꯂꯩꯌꯦ
ꯑꯗꯨ ꯑꯗꯨꯗꯤ ꯅꯪ ꯂꯥꯏ ꯇꯋꯦ
ꯅꯨꯡꯉꯥꯏ ꯇꯧꯗꯦ ꯌꯥꯝ ꯂꯩꯑ ꯅꯪ ꯄꯥꯏꯅꯤꯡꯉꯩꯗꯤ ꯑꯉꯥꯡꯗ ꯄꯥꯏꯕ ꯂꯥꯛꯑꯣ
ꯑꯣ ꯍꯣꯏ ꯍꯣꯏ